ꯍꯜꯂꯣ
ꯍꯜꯂꯣ
ꯑꯣ ꯇꯥꯕꯔ‌ꯣ
ꯇꯥꯏꯌꯦ
ꯑꯣ ꯀꯔꯝ ꯇꯧꯔꯤꯒ‌ꯦ ꯍꯧꯖꯤꯛꯇꯤ ꯄ‌ꯣꯊꯔꯤꯌꯦ
ꯑꯣ ꯉꯁꯤꯗꯤ ꯌꯨꯝꯗ ꯂꯩꯕ꯭ꯔꯣ ꯇꯕ꯭ꯔꯣ ꯍꯜꯂꯣ ꯇꯥꯕ꯭ꯔꯣ ꯍꯜꯂꯣ ꯍꯜꯂꯣ ꯅ‌ꯦꯠ ꯅꯨꯡꯉꯥꯏꯇꯕ ꯃꯥꯜꯂꯤꯅꯦ
ꯍꯜꯂ‌ꯣ
ꯑꯣ ꯇꯥꯔꯕꯣ
ꯑꯣ ꯑꯣ ꯇꯥꯏꯌꯦ ꯇꯥꯏꯌꯦ
ꯑꯁ ꯅꯪꯒꯤꯔꯥ ꯑꯩꯒꯤꯔꯥ
ꯈꯪꯗꯦ ꯑꯩꯒꯤ ꯅꯦꯠꯋꯥꯛ ꯐꯠꯇꯕꯒꯤꯔ ꯉꯁꯤꯁꯦ
ꯅꯪꯒꯤ ꯑꯣꯏꯔꯝꯅꯦ ꯑꯩꯒꯤꯗꯤ ꯐꯥꯏꯚ ꯖꯤ ꯀꯥꯏꯌꯦꯕ
ꯑꯣ ꯑꯣ ꯃꯔꯛ ꯃꯔꯛꯇ ꯁꯦꯡꯗꯕꯀꯣ ꯍꯧꯖꯤꯛꯇꯤ ꯐꯖꯅ ꯇꯥꯏ ꯑꯣ ꯌꯨꯝꯗ ꯂꯩꯌꯦ ꯑꯗꯨꯝ ꯂꯩꯌꯦ ꯉꯁꯤꯗꯤ
ꯑꯣ ꯅꯨꯡꯁꯥ ꯀꯟ ꯑꯁ ꯌꯥꯝ ꯆꯞꯄ‌ꯦꯅꯦ ꯍꯜꯂꯣ
ꯅ‌ꯦꯠꯋꯥꯛ ꯐꯠꯇꯕ
ꯑꯁ ꯇꯥꯗ꯭ꯔꯦ ꯅꯪꯒꯤ ꯈꯣꯟꯖ‌ꯦꯜ ꯑꯝꯇ ꯇꯥꯕ꯭ꯔꯣ
ꯀꯔꯤꯒꯤ
ꯑꯁ ꯅꯪꯗꯤ ꯅꯨꯡꯉꯥꯏꯇꯕ ꯃꯥꯜꯂꯦ
ꯑꫭꯐ
ꯇꯥꯔ꯭ꯕꯣ ꯑꯁ ꯂꯣꯏꯔꯍꯦ ꯂꯥꯛꯑꯦ ꯂꯥꯛꯑꯦ
ꯍꯜꯂꯣ